ꯇꯥꯕꯣ ꯀꯩ ꯈꯨꯝꯃꯤ ꯀꯃꯥꯏ ꯈꯨꯝꯃꯅꯤ ꯑꯗꯨꯗꯤ ꯎꯝ ꯒꯥꯏ ꯇꯧꯔ
ꯇꯨꯡꯃꯥꯏ ꯈꯃ ꯀꯗꯁꯦ
ꯊꯣꯥꯏꯈꯣ ꯊꯨꯃꯥꯏꯈꯣꯅꯕ꯭ꯔꯣ ꯎ ꯀ ꯇꯧꯔ ꯅꯨꯡꯁꯪ ꯊꯨꯡꯕꯩ ꯇꯥꯏꯞꯇ
ꯀꯔꯤ ꯊꯣꯡꯕ
ꯅꯣꯡꯁꯥꯡ
ꯀꯩꯅꯣ ꯅꯨꯡꯁꯪꯗꯦ
ꯄꯥꯏꯜꯁ ꯄꯥꯏꯜꯁ
ꯄꯥꯁ ꯃꯩꯇꯩꯔꯣꯟꯗ ꯅꯨꯡꯁꯪ ꯍꯥꯏꯥꯏꯕ꯭ꯔꯣ
ꯅꯣꯡꯥꯏ
ꯅꯪꯗꯝꯅ ꯌꯥꯝꯌꯥꯝ ꯐꯪꯉꯦꯅꯦ
ꯑꯥ
ꯅꯪꯅ ꯑꯗꯨꯝ ꯃ ꯈꯪꯉꯦ ꯍꯥꯏꯕ
ꯈꯝꯗ꯭ꯔꯗꯤ ꯑꯩꯈꯣꯏꯗꯤ ꯈꯪꯕꯅꯦ ꯀꯃꯥꯏꯅ ꯋꯥꯔꯦꯗ ꯌꯨꯝ ꯍꯟꯅꯤꯡꯕꯅ ꯍꯣꯏ
ꯀꯔꯝꯕ ꯌꯨꯝꯅꯣ
ꯀꯅꯥꯝꯗ ꯑ ꯑꯥ ꯑꯩꯉꯨꯡ ꯂꯝꯕꯤꯔꯣꯝ ꯀꯣꯏꯗ ꯆꯠꯇꯕ ꯀꯨꯏꯔꯦꯀꯣ ꯑꯩꯊꯣ ꯑꯃꯔꯗꯤꯤ ꯂꯪꯒꯣꯜꯆꯔ ꯆꯦ ꯀ ꯏ ꯄ꯭ꯂꯕ ꯔꯤ ꯃꯆꯥꯥ ꯇꯔ ꯂꯒꯣꯜ ꯃꯁꯦꯠ ꯀꯣꯏ
ꯆꯠꯤ ꯆꯠ
ꯔꯗꯁꯨꯕ꯭ꯔꯣ
ꯂꯩꯩꯇꯗ
ꯎꯝ ꯗ ꯀꯣꯏ ꯉ
ꯌꯥꯝ ꯆꯠꯅꯤꯡꯕ ꯑꯣꯏꯗꯦꯗ ꯑꯗꯨ ꯆꯠꯄꯗꯤ
ꯆꯠꯅꯤꯡꯉꯦ ꯅꯪꯗꯤ ꯃꯍꯧꯁꯦ ꯑꯗꯨꯝ ꯆꯠꯄꯩ ꯆꯠꯅꯤꯡꯗꯕꯅꯤ ꯑꯩꯗꯤ ꯀꯣꯏꯕꯨꯅ ꯆꯪꯅꯤꯡ ꯏ ꯂꯝꯕꯤꯁꯨ ꯁꯥꯡꯕꯅꯤꯅ ꯅꯨꯡꯉꯥꯏꯕꯗꯣ ꯑ ꯇ꯭ꯋꯅꯤꯌꯝ ꯔꯣꯝ ꯀꯗꯤ ꯀꯃꯥꯏ ꯇꯧꯒꯦ ꯑꯗꯨꯅ ꯍꯦꯟꯅ ꯁꯥꯝꯕ꯭ꯔꯥ ꯅꯠꯇ꯭ꯔꯒ ꯂꯝꯈꯥꯏꯔꯣꯝ ꯀꯥꯕꯅ ꯍꯦꯟꯅ ꯁꯥꯝꯕ꯭ꯔꯥ
ꯁꯈꯥꯏ ꯔꯣ ꯃꯣ ꯃ ꯆꯪꯅꯕ ꯃꯅꯨꯡ
ꯆꯠꯅꯤꯡꯉꯦ ꯃꯔꯝ ꯆꯠꯄ ꯐꯪꯗꯦ ꯑꯩꯁꯦ ꯇꯧꯒꯦ ꯍꯥꯏꯕ ꯄꯣꯠꯁꯦ ꯇꯧꯕ ꯐꯪꯗꯦ
ꯀꯩꯗꯧꯉꯩ ꯇꯧꯕ ꯐꯡꯗꯣꯏꯅꯣ ꯈꯪꯗꯦ ꯇꯧꯒꯤ ꯍꯥꯏ ꯄꯣꯠꯁꯨ ꯇꯧꯕ ꯐꯪꯗꯦ
ꯑꯣ
ꯑ ꯎꯝ ꯇꯨꯅꯦꯝꯒꯤ ꯀꯩꯅꯣꯁꯨ ꯇꯧꯔꯝꯈ꯭ꯔꯅꯤꯅꯦꯀꯣ ꯇꯣꯏꯅꯦꯝꯒꯤ ꯃꯣꯏ ꯁꯤꯡꯗꯣ ꯃꯅꯥ ꯀꯦꯜꯂꯝꯈ꯭ꯔꯦ
ꯂꯧꯈ꯭ꯔꯅꯤ ꯍꯥꯏꯥꯟꯕ ꯀꯦ ꯂꯝꯪ ꯐ
ꯑ
ꯐꯗ
ꯀ꯭ꯔꯤꯌꯦ
ꯈꯪꯗꯦ ꯍꯥꯏꯕ
ꯅꯠꯇ꯭ꯔꯒ ꯃꯅꯥ ꯑꯅꯧꯕ ꯍꯧꯔꯝꯈ꯭ꯔꯕ
ꯃꯅꯥ ꯑꯅꯧꯕꯗꯤ ꯍꯧꯔꯝꯈꯤꯔꯣꯏ
ꯑꯗꯨꯅꯦꯕ ꯍꯧꯖꯤꯛ ꯀꯦꯟꯕ ꯃꯇꯝꯅꯦꯕ ꯅꯣꯡ ꯆꯨꯕ ꯂꯣꯏꯔꯒ ꯅꯣꯡ ꯆꯨꯕ ꯂꯣꯏꯔꯅꯧꯕ ꯊꯣꯛꯀꯗꯧꯝꯅꯦꯕ
ꯎꯝ
ꯑꯗꯣꯝꯗꯁꯨ ꯆꯠꯆꯔꯁꯨ ꯆꯠꯄꯁꯨ ꯄꯥꯝꯗꯦ ꯑ ꯀꯟꯅꯕꯤ ꯌꯥꯝ ꯆꯠꯅꯤꯡꯉꯗꯤ ꯌꯥꯝ ꯅꯨꯡꯉꯥꯏꯌꯦ ꯑꯃꯔꯣꯝ ꯅꯍꯥꯟꯈꯣꯏ ꯑꯩꯃꯣꯔꯣꯝ ꯀꯥꯎꯕꯗꯣ ꯗꯣꯔꯣ ꯂꯝꯕꯤꯅ ꯍꯦꯟꯅ ꯅꯨꯡꯉꯥꯏꯈ꯭ꯔꯦ ꯂꯣꯛꯀꯤꯗꯤ
ꯍ ꯆꯤꯀꯣ
ꯍꯥ
ꯇꯥꯔꯕꯣ
ꯇ
ꯇ ꯄꯨ꯭ꯔꯣ
ꯑꯥꯎ
ꯐꯤꯂꯝ ꯅꯨꯡꯉꯥꯏꯕ ꯑꯃ ꯌꯦꯡꯉꯣ
ꯀꯔꯝꯕ ꯐꯤꯂꯝꯅ
ꯑꯥꯏꯂꯦꯟ
ꯑꯥꯏꯂꯦꯟ ꯑꯥꯏꯂꯦꯟꯒꯕ ꯊꯥꯎꯗ ꯑꯗꯨꯝ ꯊꯣꯛꯀꯦꯔꯣ ꯀꯔꯝꯕ ꯕ꯭ꯔꯍꯃ ꯁꯤꯔꯤꯁꯅꯣ ꯍꯣꯂꯤꯋꯨꯠ ꯔꯣ ꯣꯂꯤꯋꯨꯠ ꯔꯣ
ꯀꯔꯦꯟꯒꯅꯦ
ꯄ ꯑꯦꯔꯤꯌꯥ ꯃꯥ ꯂꯩ ꯌꯦ ꯀ ꯑꯗ ꯁꯨ ꯗꯦꯔꯤꯌꯥ ꯑꯗ
ꯃꯚꯤꯕꯣꯛꯁꯇ
ꯃꯨꯕꯤꯕꯣꯛꯁꯗ ꯂꯣꯏ ꯁꯦꯔꯤꯁ ꯐꯪꯕ꯭ꯔꯣ
ꯍꯣꯏ ꯃꯣꯏꯔꯤ ꯣꯛꯁꯅ ꯐꯪ ꯃꯅꯦ
ꯁꯤꯗ ꯗꯥꯎꯟꯂꯣꯠ ꯇꯧꯔꯒ ꯍꯣꯔꯦꯟ ꯌꯨꯝꯗ ꯌꯦꯡꯒꯦ
ꯎꯝ ꯑ ꯐꯨꯅꯕꯩꯅꯦꯕꯀꯣ
ꯍ
ꯍꯧꯖꯤ ꯑꯩꯁꯨ ꯒ꯭ꯌꯥꯟꯗ ꯐꯖꯅ ꯇꯥꯗ꯭ꯔꯤꯗ ꯌꯦꯡꯕ ꯍꯧꯗ ꯉꯥꯏꯔꯤꯕꯅꯤꯅ ꯋꯥꯣꯏꯗ ꯃ ꯃꯇꯝ ꯅꯠꯇꯕ ꯑꯗꯨꯝ ꯗꯤꯚꯟꯒꯨꯝꯕ ꯌꯥꯎꯕ ꯃꯤꯗꯗꯤ ꯃꯜꯖꯪꯉꯒ ꯃꯤ ꯍꯥꯞꯄꯒꯨꯝꯕ ꯇꯧꯕ ꯀꯅꯦꯉ ꯂꯩ ꯇꯅꯦ
ꯗꯤꯃꯥꯟꯒꯨꯝꯕ ꯌꯥꯎꯋ ꯍꯥꯏꯗꯤ ꯚꯨꯠꯀꯤꯔꯣ ꯅꯠꯇ꯭ꯔꯒ
ꯕꯨꯠꯃꯛꯁꯨ ꯅꯠꯇꯦ ꯕꯨꯠ ꯍꯥꯏꯔꯁꯨ ꯇꯝꯅꯕꯒꯨꯝꯕ ꯅꯠꯇꯕ ꯃꯣꯏ ꯗꯣꯛꯇꯔꯤ ꯑꯃ ꯆꯪꯉꯅꯦꯕ ꯃꯣꯏꯗ ꯗꯤꯃꯟꯅꯦ ꯍꯥꯏꯔꯒꯀꯣ
ꯍꯟ
ꯑꯗꯨꯒ ꯃꯤ ꯍꯥꯠꯄ ꯑꯗꯨꯒ ꯍꯦꯔꯣꯗ ꯄ꯭ꯔꯤꯁꯅꯦꯕ ꯑꯗꯨ ꯍꯦꯔꯣ ꯑꯃꯗꯨꯁꯨꯃ ꯃꯣꯏ ꯃꯆꯤꯟ ꯃꯅꯥꯎ ꯑꯉꯥꯡ ꯑꯣꯏꯔꯤꯔꯀꯥꯟꯗ ꯍꯧꯖꯤꯛꯀꯤ ꯑꯗꯨꯁꯨ ꯍꯦ ꯄꯣꯛꯑꯗꯤ ꯑꯣꯏꯗꯧ ꯃꯥꯜꯂꯦ ꯃꯆꯤꯟ ꯃꯅꯥꯎ ꯑꯃꯁꯦ ꯑꯩꯅ ꯑꯦꯛꯁꯄ꯭ꯔꯤꯃꯦꯟ ꯇꯧꯔꯨꯕ ꯀꯥꯟꯗ ꯀꯩꯅꯣꯝꯃ ꯀꯥꯞꯁꯤꯟꯕꯒꯣ ꯃꯣꯏꯗ ꯗꯤꯃꯟꯒꯤ ꯀꯔꯤꯅꯦ ꯀꯥꯆꯤꯟ ꯃꯥꯟꯗ ꯑꯗꯣ ꯑꯃꯗꯨꯗꯤ ꯑꯐꯕꯔꯣꯝꯗ ꯆꯠꯄ ꯑꯃꯗꯨꯗꯤ ꯐꯠꯇꯕꯔꯣꯝ ꯆꯠꯈ꯭ꯔꯕ
ꯑꯩꯗꯤ ꯍꯧꯖꯤꯛꯀꯤ ꯀꯣꯔꯤꯌꯟꯒꯤ ꯃꯣꯏꯒꯤ ꯀꯔꯤ ꯍꯥꯏꯁꯔꯦ ꯑꯦ ꯑꯥꯏꯒꯤ ꯂ ꯌꯦꯗꯅ
ꯀꯝꯝꯕ
ꯀꯤꯠꯆꯟꯗ ꯀꯩꯅꯣ ꯇꯧꯧꯕꯗꯣ
ꯀꯤꯆꯟꯗ
ꯀꯤꯠꯆꯟꯒꯤ ꯁꯣꯜꯖꯔꯒꯤꯅꯦꯕꯀꯣ ꯁꯤꯕꯥꯏꯒꯤꯅꯦꯕ ꯑ ꯀꯤꯠꯆꯟꯒꯤ ꯃꯥꯅ ꯀꯩꯅꯣ ꯇꯧꯕꯗꯣ ꯀꯔꯤ ꯌꯥꯝ ꯑꯩꯌꯥꯄꯥ ꯍꯥꯏꯕꯗꯣ ꯃꯥꯅ ꯑꯗꯨ ꯌꯦꯡꯅꯤꯡꯏꯤ ꯃꯃꯤꯡ ꯀꯥꯎꯕꯅꯤꯅꯦ ꯑꯩ ꯑꯗꯨꯝ ꯒ꯭ꯔꯤꯜꯁꯇ ꯊꯦꯡꯅꯕꯅꯦ ꯏꯁꯤꯡ ꯁꯣꯛꯄ ꯆꯠꯂꯣꯏꯗ꯭ꯔꯣ ꯉꯁꯤꯗꯤ
ꯆꯀꯅꯤ
ꯉꯜꯂꯤꯉꯩ ꯆꯠꯂꯨꯀꯣ ꯑꯩ ꯆꯥꯅꯤ ꯌꯦꯡꯉꯣ ꯅꯪ ꯊꯦꯡ ꯊꯦꯡꯉꯉ ꯆꯠꯂꯨ ꯊꯗ ꯀꯔꯤ ꯁꯥꯕꯣ ꯍꯧꯖꯤ ꯀꯩꯁꯨ ꯁꯥ ꯍꯧꯖꯤ
ꯎꯝ ꯁꯥꯔꯣ ꯑꯩꯈꯣꯏꯗꯤꯗꯣꯡ ꯁꯥꯗꯣ
ꯑꯗꯨꯗꯅ ꯍꯦꯟꯅ ꯁꯥꯔꯕ꯭ꯔꯥ ꯅꯉ ꯂ ꯂꯦꯗꯤ ꯀꯥ ꯃꯣꯅꯨ ꯋꯥꯏꯒ ꯍꯥꯏꯣ ꯑ ꯅꯨꯡꯉꯥꯏ ꯔꯣꯦꯟꯗ꯭ꯔꯣ
ꯊꯅ ꯋꯥ ꯑꯗꯨꯅꯣꯕ
ꯅꯨꯡꯉꯥꯏꯔꯣꯏꯗ꯭ꯔꯣ ꯅꯪꯒ ꯂꯩꯔꯗꯤ ꯀꯩꯁꯨꯣ ꯁꯥꯥꯎꯅꯕꯁꯨ ꯂꯩꯔꯣꯏ ꯈꯥꯟꯅꯕꯁꯨ ꯂꯩꯔꯣꯏ
ꯎ ꯂꯩꯔꯣꯏ
ꯂꯩ ꯑꯗꯨꯝ ꯈꯠꯅꯕꯤ ꯑꯗꯨꯝ ꯁꯥꯎꯅ ꯁꯥꯎꯅ ꯂꯩꯁꯨ ꯑꯗꯨꯝ ꯁꯥꯎꯅꯌꯦ
ꯑꯗꯨꯗ ꯏꯅꯥꯝꯄꯤꯗꯩꯕꯤꯗꯤ ꯑꯣꯏꯉꯉꯥꯏ ꯉꯥꯏꯕꯗꯣ ꯈꯨꯠꯇꯤꯒ ꯈꯞꯂꯒ ꯀꯧꯔꯛꯑꯦꯦ
ꯅꯅꯥꯑꯕꯔꯦ ꯎꯥꯏ ꯂꯩꯇ ꯍꯠꯇ
ꯑꯩꯅ ꯄꯩꯁꯥ ꯇꯥꯟꯈꯤꯁꯤꯅꯦꯅ ꯍꯥꯏꯕ ꯑꯗꯨꯔꯣ ꯅꯪꯒꯤ ꯄꯩꯁꯥ ꯇꯥꯟꯕꯗꯔ ꯍꯥꯡꯉꯛꯄ
ꯀꯔꯤ
ꯑꯩꯅ ꯄꯩꯁꯥ ꯇꯥꯟꯈꯤꯒꯦ ꯉꯥꯏꯍꯥꯛꯇ ꯉꯥꯏꯈꯤꯕꯣ ꯍꯥꯏꯕ ꯃꯥꯅꯦ ꯅꯪ ꯄꯩꯁꯥ ꯇꯥꯟꯕꯥꯟꯕꯗ ꯑꯗꯨꯔꯣꯅ ꯍꯪꯉꯕ꯭ꯔꯥ
ꯃꯥꯅꯦ ꯍꯥꯏꯔꯕ ꯌꯥꯗ꯭ꯔꯣ ꯑꯥ ꯀꯣꯏ ꯆꯅꯤꯔ ꯀꯁꯨꯄꯣ ꯇꯧꯔꯦ
ꯔꯗꯒꯤ
ꯈꯪꯗꯦ ꯏꯁꯇꯣꯛ ꯂꯧꯕ ꯆꯠꯅꯉꯥꯏꯔ ꯀꯩꯒꯤꯔꯥ
ꯆꯈꯣ ꯆꯈꯣ
ꯍꯥꯥ
ꯆꯪꯒ꯭ꯔꯣ
ꯑ ꯂꯩꯔꯔ ꯆꯝꯦ
ꯃꯊꯤꯖꯥꯅꯤꯀꯣ ꯑꯗꯨꯒ ꯀꯣꯜ ꯄꯥꯏꯗ꯭ꯔꯗꯤ
ꯌꯥꯔꯣꯏꯗ ꯍꯥꯏꯕ ꯌꯥꯅꯤꯗ ꯎ ꯎꯝ
ꯈꯗꯧꯔꯒꯆꯥꯠ ꯈꯣ ꯈꯣ
ꯃ ꯀꯔꯤ ꯌꯣꯛ ꯀꯠꯅꯗꯦ ꯆꯠꯄ ꯌꯥꯎꯍꯒꯅꯤ ꯆꯨꯝꯅꯒꯤ ꯆꯥꯡ ꯑꯃ ꯊꯛꯍꯟꯒꯅꯤ ꯃꯣꯏꯅ ꯚꯔꯥ ꯐꯪꯕꯗ ꯑꯗꯨꯁꯨ ꯈꯔꯥ ꯑꯩꯉꯣꯟꯗꯁꯨ ꯈꯔ ꯀꯔꯤ ꯈꯔ ꯌꯦꯟꯕꯤꯔꯗꯤ ꯐꯩꯌꯦꯅ ꯑꯗꯨ ꯌꯦꯟꯕꯤꯕꯁꯨ ꯅꯠꯇꯦ ꯃꯣꯏ ꯂꯣꯣꯏ ꯂꯣ ꯏ ꯂꯣꯏ ꯀꯔꯤ ꯂꯦꯞꯇꯣꯞꯀꯤ ꯑꯣꯏꯔꯗꯤ ꯑꯩ ꯆꯠꯄꯁꯨ ꯌꯥꯕ ꯍꯥꯏꯗꯤ ꯑꯩꯒꯤ ꯑꯥꯏꯗꯤ ꯍꯥꯞꯄꯗꯤ ꯑꯩꯉꯣꯟꯗ ꯈꯔꯗꯤ ꯈꯠꯅꯒꯅꯤꯅ ꯂꯦꯞꯇꯣꯞ ꯌꯣꯟꯕꯒꯤ
ꯅꯦꯇꯣ ꯀꯌꯥꯗ ꯌꯥꯕꯅꯒꯤ
ꯃꯣꯏ ꯐꯣꯟꯒꯤꯗꯤ ꯑꯇꯩ ꯑꯇꯩ ꯑꯇꯩꯒꯤ ꯑꯥꯏꯗꯤ ꯍꯥꯞꯀꯅꯤ
ꯎꯝꯝ
ꯃꯣꯏ ꯗꯤꯄꯥꯔꯠꯃꯦꯟ ꯑꯇꯩ ꯑꯇꯩꯅꯦ ꯑꯗꯨꯒꯤꯅꯦ
ꯍꯣꯏ ꯎꯄꯥꯏ ꯂꯩꯇꯦ ꯑꯗꯨ ꯃꯤ ꯑꯥ ꯑꯩꯈꯣꯏ ꯁꯤꯅꯤꯌꯔꯅ ꯆꯠꯂꯣ ꯍꯥꯏꯕꯒꯤ ꯆꯠꯄꯅꯤ ꯆꯂꯣ ꯌꯥ ꯐꯁꯤ ꯌꯥꯦ ꯆꯠꯂꯣꯏ ꯍꯥꯏꯕꯁꯨ ꯌꯥꯔꯣꯏ ꯆꯩꯔꯛꯀꯅꯤ ꯑꯃꯨꯛꯀ
ꯎ ꯀꯣꯏ ꯑꯗꯨ ꯂꯗꯉꯅꯤꯗ ꯑꯗꯨ ꯑꯗꯨꯣ
ꯅꯪꯒ ꯂꯩꯅꯤꯡꯉꯦ ꯅꯪꯒ ꯂꯩꯔꯗꯤ ꯀꯩꯁꯨ ꯋꯥꯅꯤꯡꯉꯥꯏꯁꯨ ꯂꯩꯇꯦ ꯑꯗꯨ ꯄꯩꯁꯥ ꯇꯥꯟꯕ ꯍꯧꯈ꯭ꯔꯕꯅꯤꯅ ꯍꯧꯖꯤꯛꯇꯤ ꯀꯔꯤ ꯍꯥꯏꯁꯤꯔꯥ ꯍꯨꯞꯄꯁꯨ ꯌꯥꯗꯦ
ꯍꯣꯏꯌꯦꯡ ꯈꯔ ꯌꯥꯝꯅ ꯄꯩꯈꯤꯕꯣ ꯍꯌꯦꯡ ꯋꯥꯏ ꯑꯩ ꯂꯥꯛꯀꯦ
ꯅꯪ ꯃꯊꯪ ꯕꯥꯔꯗꯦꯗ ꯂꯥꯛꯀꯅꯤ ꯍꯥꯏꯗꯥꯏ ꯆꯦꯡ ꯂꯩꯔꯛꯑꯣ
ꯑꯧ
ꯍꯥꯄꯤ ꯑꯁꯦꯡꯕꯩ
ꯑ
ꯑꯩꯗꯤ ꯑꯩꯗꯤ ꯑꯣꯏꯗꯕ ꯉꯥꯡꯕ ꯍꯩꯇꯦ
ꯅꯪ ꯀꯃꯥꯏꯅ ꯆꯪꯒꯗꯧꯕ ꯅꯣꯏꯃꯥꯈꯣꯏꯗꯗꯤ ꯀꯃꯥꯏꯅ ꯍꯥꯏꯗꯣꯏꯔꯤꯕ
ꯑꯗ
ꯀꯃꯥꯏꯅ
ꯅꯃ ꯃꯅꯥꯎꯄꯥꯒꯤ ꯕꯥꯔꯗꯦꯅꯦ ꯅꯨꯃꯤꯠ ꯑꯃ ꯌꯥꯎꯔꯨꯈꯤꯒꯦ ꯑꯗꯨꯒ ꯑꯃꯨꯛ ꯍꯜꯂꯛꯀꯅꯤ ꯍꯥꯏ
ꯁꯪꯗꯕ ꯌꯥꯔꯣꯏꯀꯣ ꯉꯥꯏꯔꯝꯗꯣꯏꯅꯦ
ꯑ